ꯍꯜꯂꯣ
ꯍꯜꯂꯣ ꯇꯥꯏꯌꯦ
ꯎꯝ ꯀꯧꯋꯣ ꯃꯤꯡꯗꯨ
ꯌꯦꯡꯗꯦ ꯉꯁꯤꯒꯤ ꯕꯣꯜ ꯌꯦꯡꯅꯤꯡꯉꯥꯏ ꯂꯥꯛꯑꯕꯅꯦ ꯑꯗꯨ ꯂꯥꯏꯟ ꯂꯥꯛꯇꯕꯒꯤꯀꯣ
ꯑꯁ ꯅꯨꯡꯉꯥꯏꯇꯦ ꯍꯦ
ꯕꯣꯜ ꯍꯦꯛ ꯐꯖꯔꯅꯤ ꯃꯥꯏꯒꯤ ꯃꯇꯝꯗ ꯂꯥꯏꯟ ꯃꯨꯠꯈ꯭ꯔꯦ
ꯑꯁ ꯅꯣꯔ ꯅꯣꯔꯋꯦꯒꯤ ꯕꯣꯜꯗꯣ ꯌꯥꯝ ꯐꯖꯩꯌꯦ
ꯍꯥꯥ
ꯅꯣꯔꯋꯦ ꯒꯣꯜ ꯀꯣꯔ ꯇꯧꯕꯗꯨ ꯌꯥꯝ ꯐꯖꯩꯑꯌꯦꯕ
ꯅꯣꯠꯋꯦ ꯅꯪ ꯌꯦꯡꯕ꯭ꯔꯥ
ꯎꯝ
ꯌꯥꯝ ꯐꯖꯕ꯭ꯔꯣ
ꯐꯖꯩꯑꯦꯕ ꯑꯩꯗꯣ ꯅꯣꯏꯒꯤ ꯅꯣꯏꯒꯤ ꯅꯌꯥꯝꯕꯅ ꯀꯣꯜ ꯇꯧꯔꯒ ꯃꯥ ꯈꯔ ꯁꯥꯎꯕꯒꯤ ꯑꯃꯨꯛ ꯇꯪꯅꯕ ꯑꯩ
ꯁꯥꯎꯒꯅꯨ ꯍꯥꯏꯌꯨꯅꯦ
ꯑꯩꯅ ꯁꯨꯅꯤꯗꯥ
ꯍꯥ
ꯑꯩꯅ ꯁꯨꯅꯦꯕ
ꯀꯔꯤ
ꯑꯩꯅꯁꯨꯅꯦꯕ ꯃꯥꯕꯨ ꯐꯖꯅ ꯀꯧ ꯈꯨꯝꯗꯕꯤꯗ ꯃꯥ ꯀꯣꯜ ꯇꯧꯔꯗꯤ ꯍꯦ ꯑꯩ ꯑꯃꯨꯛ ꯀꯣꯟꯅ ꯇꯧꯔꯒꯦ ꯑꯩ ꯑꯃꯨꯛ ꯀꯣꯟꯅ ꯇꯧꯔꯒꯦ ꯍꯥꯏꯃꯟꯕꯒꯤ
ꯑꯁ ꯅꯨꯡꯉꯥꯏꯇꯦꯗ ꯋꯥꯔꯤ ꯇꯥꯕ ꯃꯇꯝꯗꯒꯤ
ꯀꯥꯏꯗꯦ ꯑꯩꯒꯤꯕꯨ
ꯒꯣꯜ ꯀꯌꯥ ꯀꯌꯥ ꯆꯥꯟꯈ꯭ꯔꯦ ꯍꯧꯖꯤꯇꯤ
ꯑꯃꯒ ꯖꯦꯔꯣ
ꯍꯧꯖꯤꯛ ꯍꯥꯞ ꯂꯣꯏꯔꯤꯀꯣ
ꯎꯝ ꯑꯃꯨꯛ ꯁꯅꯥꯕ ꯍꯧꯈ꯭ꯔꯦ
ꯅꯪ ꯍꯧꯖꯤꯛꯁꯨ ꯌꯦꯡꯕ꯭ꯔꯣ
ꯍꯧꯖꯤꯛꯇꯤ ꯌꯦꯡꯕ ꯌꯥꯗꯦꯅ
ꯎꯝ
ꯌꯦꯡꯔꯒ ꯂꯩꯌꯦ
ꯏꯁ ꯃꯥꯗꯤ ꯀꯅꯒ ꯁꯄꯣꯔꯠ ꯇꯧꯕ꯭ꯔꯥ
ꯍꯥꯜꯂꯟ
ꯍꯥꯥ
ꯍꯜꯂꯟ ꯍꯜꯂꯟ
ꯑꯣꯏꯔꯝꯔꯣꯏꯗ ꯑꯗꯨꯒꯤꯗꯤ ꯍꯜꯂꯟꯗꯤ ꯑꯣꯏꯔꯣꯏ ꯍꯜꯂꯟꯗꯤ ꯑꯣꯏꯔꯣꯏ
ꯒꯣꯏꯁꯨ ꯀꯨꯏꯔꯣꯏꯗ ꯉꯝꯔꯁꯨ ꯉꯁꯤ ꯀꯨꯏꯔꯣꯏꯕ ꯉꯝꯃꯁꯨ
ꯍꯣꯏ ꯉꯁꯤ ꯃꯣꯏ ꯀꯥꯔꯗꯤ ꯕ꯭ꯔꯥꯖꯤꯜꯒꯤ ꯈꯨꯠꯗ ꯁꯤꯅꯤꯕ
ꯀꯅꯥꯅ ꯉꯝꯒꯦꯔ ꯈꯪꯗꯦ ꯃꯣꯏ
ꯌꯥꯝ ꯌꯥꯝ ꯀꯨꯏꯅ ꯁꯅꯥꯕ ꯁꯟꯅꯅꯤꯡꯉꯥꯗꯤ ꯊꯖꯗ꯭ꯔꯦ
ꯑꯩꯅ ꯍꯥꯏꯅꯤꯡꯕꯗꯤꯀꯣ
ꯎꯝ
ꯉꯁꯤ ꯀꯥꯕ ꯇꯤꯝꯗꯣ ꯕ꯭ꯔꯥꯖꯤꯜꯒ ꯁꯅꯥꯅꯤꯕ
ꯎꯝ
ꯑꯗꯨꯗꯒꯤ ꯕ꯭ꯔꯖꯤꯜ ꯈꯨꯗꯗꯤ ꯁꯤꯔꯝꯒꯅꯤꯗ
ꯈꯪꯗꯦ ꯑꯁ ꯕꯣꯕꯨꯁꯨ ꯍꯥꯏꯕ ꯍꯩꯗꯦꯗ ꯌꯥꯝ ꯄꯥꯏꯔ ꯄꯥꯏꯔꯒ ꯌꯥꯝ ꯍꯥꯏꯕ ꯃꯤꯁꯨ ꯃꯔꯥꯛꯇꯒꯤ ꯑꯗꯨꯝ ꯉꯝꯗꯦꯅ
ꯏꯁ ꯑꯗꯨ ꯑꯣꯏꯔꯁꯨ
ꯉꯔꯥꯡꯗꯨꯁꯨ ꯈꯔ ꯋꯥꯅ ꯉꯝꯃꯦꯕ ꯕ꯭ꯔꯥꯖꯤꯜꯅꯗꯤ ꯍꯣꯏ ꯕꯣꯜꯗꯣ ꯌꯥꯝ ꯄꯥꯏꯌꯦ ꯃꯣꯏꯅ ꯍꯩꯁꯨ ꯍꯩꯌꯦ ꯑꯗꯨ ꯑꯣꯏꯔꯁꯨ
ꯖꯄꯥꯟꯒꯤ ꯄ꯭ꯂꯦꯒꯨꯝꯕꯗꯤ ꯃꯤ ꯑꯝꯇ ꯐꯪꯂꯣꯏꯗ ꯃꯣꯏꯒꯤꯗꯤ ꯐꯖꯅ ꯁꯥꯟꯅꯕꯗꯤ ꯅꯠ ꯇꯦ ꯑꯗꯨꯝ ꯀꯟꯅ ꯗꯤꯐꯦꯟꯁ ꯇꯧ ꯍꯣꯠꯅꯔꯒꯀꯣ
ꯑꯦꯁꯤꯌꯥꯒꯤ ꯃꯤꯡ ꯃꯤꯡꯅꯤꯅ ꯃꯣꯏ ꯑꯗꯨꯝ ꯌꯥꯏꯌꯦꯗ ꯅꯨꯡꯁꯤꯌꯦ ꯑꯩꯗꯤ ꯗꯤꯁꯤꯄ꯭ꯂꯤꯟꯁꯨ ꯌꯥꯝ ꯂꯩꯌꯦ ꯃꯣꯏ
ꯍꯣꯏ ꯅꯨꯡꯁꯤꯕꯗꯤ ꯅꯨꯡꯁꯤ ꯑꯣꯏꯔꯝꯃꯁꯨ ꯌꯥꯏ ꯑꯗꯨ ꯑꯣꯏꯔꯁꯨ ꯑꯩꯗꯤ ꯚ꯭ꯔꯖꯤꯜꯗꯨꯗꯤ ꯊꯥꯏꯅꯒꯤꯀꯣ
ꯎꯝ
ꯁꯞꯄꯣꯔꯠ ꯇꯧꯕ
ꯏꯁ ꯂꯩꯃꯔ ꯂꯩꯕꯤꯒꯤ ꯈꯔ ꯈꯔ ꯁꯞꯄꯣꯔꯠ ꯇꯧꯕꯅꯤꯗ
ꯅꯥꯃꯥꯏ ꯑꯩꯗꯤꯀꯣ ꯑꯁꯦꯡꯅ ꯍꯥꯏꯔꯗꯤꯀꯣ ꯅꯍꯥꯟꯗꯒꯤ ꯆꯍꯤ ꯈꯨꯗꯤꯡꯗꯒꯤ ꯃꯦꯠꯁ ꯍꯧꯔꯒ ꯑꯩꯗꯤ ꯕ꯭ꯔꯥꯖꯤꯜꯗ ꯀꯣ ꯃꯣꯏ ꯄꯣꯔꯁꯨ ꯑꯗꯨꯝ ꯕ꯭ꯔꯥꯖꯤꯜꯗꯤ ꯑꯗꯨꯝ ꯇꯧꯕ ꯁꯄꯣꯔꯠ ꯇꯧꯕꯅꯦ ꯑꯩꯗꯤ
ꯎꯝ ꯑꯩꯗꯤ ꯃꯦꯁꯤ ꯒꯨꯝ ꯃꯦꯁꯤ ꯁꯅꯕ ꯇꯧꯈ꯭ꯔꯗꯤ ꯈꯪꯗ꯭ꯔꯦ ꯑꯥꯔꯖꯦꯟꯇꯤꯅꯥ ꯍꯣꯡꯈꯔꯥꯁꯤꯔꯥ ꯈꯪꯗꯦ
ꯑꯥꯔꯖꯦꯟꯇꯤꯅꯥꯗꯗꯤ ꯒꯣꯜ ꯀꯤꯞꯄꯔꯗꯣ ꯑꯩ ꯇꯟꯕꯒꯤ ꯑꯗꯨꯝ ꯁꯞꯄꯣꯔꯠ ꯇꯧꯗꯦ
ꯅꯨꯡꯉꯥꯏꯍꯦ ꯑꯩꯗꯤ ꯑꯗꯨ ꯅꯨꯄꯥꯗꯣ
ꯍꯥꯥ
ꯅꯨꯡꯉꯥꯏꯌꯦꯕ ꯑꯗꯨ ꯅꯨꯄꯥꯗꯣ
ꯅꯨꯡꯉꯥꯏꯌꯦꯕꯥ
ꯎꯝ
ꯀꯗꯥꯏꯗꯒꯤ ꯑꯣꯌꯦꯗꯥ
ꯖ꯭ꯔꯃꯅꯤꯒꯤ ꯀꯤꯄꯥꯔꯗꯨꯁꯨ ꯇꯨꯝ ꯍꯩꯌꯦꯅ ꯂꯤꯡꯉꯦꯅ ꯃꯥꯁꯨ ꯗꯣ ꯃꯨꯛ ꯁꯤꯈ꯭ꯔꯦ ꯃꯣꯏꯁꯨ
ꯍꯣꯏ ꯃꯣꯏꯗꯤ ꯀꯔꯤꯔꯥ ꯏꯒꯣ ꯂꯥꯏꯕꯒꯤꯀꯣ ꯃꯣꯏ ꯇꯤꯝꯗꯣ
ꯈꯪꯗꯔꯦꯗꯥ ꯑꯩꯈꯣꯏ ꯈꯨꯟꯁꯨ ꯂꯥꯏ ꯐꯖꯥꯅ ꯂꯥꯛꯇꯕꯒꯤ ꯇꯜꯂꯦꯗꯥ ꯑꯩꯗꯤ
ꯏꯁ ꯂꯣꯏꯔꯦ ꯅꯦꯠꯋꯥꯛꯁꯨ ꯊꯤꯕꯅꯦ ꯑꯩꯈꯣꯏꯗꯤ
ꯑꯗꯨꯅꯦ ꯌꯨꯝꯗꯨꯗꯤ ꯂꯩꯅꯤꯡꯉꯦꯕ ꯑꯗꯨ ꯂꯥꯏ ꯐꯆꯥꯅꯥ ꯂꯥꯠꯇꯕꯒꯤꯅꯦꯕꯥ ꯈꯋꯥꯏꯗꯒꯤ ꯇꯟꯕꯗꯨ ꯑꯈꯣꯏ
ꯑꯗꯨ ꯑꯣꯏꯔꯁꯨ ꯑꯈꯣꯏ ꯈꯨꯟ ꯑꯈꯣꯏ ꯀꯔꯤ ꯍꯥꯏꯁꯤꯔꯥ ꯑꯩꯈꯣꯏ ꯂꯩꯀꯥꯏꯅꯤꯅ ꯑꯗꯨ ꯈꯥꯡꯕ ꯇꯥꯔꯦ ꯅꯠꯇ꯭ꯔꯣ
ꯎ ꯎꯝ ꯌꯨꯝ ꯑꯣꯏꯕꯅꯤꯅ ꯍꯣꯏ ꯂꯥꯏꯛ ꯂꯥꯛꯇ꯭ꯔꯁꯨ ꯏꯟꯇꯔꯅꯦꯠꯄꯨ ꯑꯗꯨꯝ ꯐꯖꯅ ꯄꯤꯔꯗꯤ ꯌꯥꯏꯌꯦꯕ ꯐꯣꯟꯒꯨꯝꯕꯗꯤ ꯆꯥꯔꯖ ꯇꯧꯅꯤꯡꯉꯥꯏꯗꯤ ꯑꯗꯨꯝ ꯑꯩꯈꯣꯏꯁꯨ ꯂꯩꯥꯌꯦꯅ
ꯍꯣꯏ ꯑꯩꯈꯣꯏꯒꯤ ꯑꯩꯈꯣꯏꯒꯤꯗꯤ ꯀꯔꯤ ꯍꯥꯏꯁꯤꯔꯥ ꯂꯥꯏꯟ ꯂꯥꯛꯇ꯭ꯔꯗꯤ ꯅꯦꯠꯋꯥꯛꯁꯨ ꯊꯤꯀꯣ
ꯏꯁ ꯑꯗꯨꯒꯤꯅꯦ ꯈ꯭ꯋꯥꯏꯗꯒꯤ ꯇꯟꯕꯗꯣ ꯂꯥꯏꯟ ꯂꯥꯛꯇ꯭ꯔꯁꯨ ꯅꯦꯠꯋꯥꯛꯇꯣ ꯐꯖꯅ ꯄꯤꯔꯗꯤ ꯌꯥꯏꯌꯦꯕ
ꯍꯥ ꯑꯗꯨꯒ ꯋꯥꯜꯀꯞ ꯃꯇꯝ ꯑꯣꯏꯔꯗꯤ ꯅꯣꯡ ꯆꯨꯏ ꯐꯖꯅ ꯆꯨꯋꯦ ꯃꯦꯠꯁꯨ ꯐꯖꯅ ꯌꯦꯡꯉꯍꯧꯗꯦꯀꯣ
ꯑꯗꯣ ꯕꯣꯜꯒꯨꯝꯕꯗꯤ ꯏꯊꯥꯟꯇ ꯌꯦꯡꯕ ꯅꯨꯡꯉꯥꯏꯇꯕꯅꯦꯕ ꯑꯣꯄꯣꯅꯦꯟ ꯂꯩꯔꯒ ꯌꯦꯡꯕꯅ ꯃꯤ ꯌꯥꯝ ꯌꯥꯝ ꯌꯦꯡꯕꯗꯣ ꯅꯨꯡꯉꯥꯏꯌꯦ
ꯍꯣꯏ ꯍꯣꯏ ꯑꯩꯈꯣꯏꯁꯨ ꯑꯗꯨꯃꯥꯏꯅ ꯅꯨꯡꯇꯤ ꯇꯧꯕꯅꯦ
ꯑꯁꯤ ꯐꯩꯅꯦꯜ ꯐꯩꯅꯦꯜꯒꯤ ꯅꯨꯃꯤꯠꯗꯗꯤ ꯑꯁꯤ ꯑꯥꯔꯕꯤ ꯁꯤ ꯀꯔꯁꯨ ꯌꯦꯡꯉꯤ ꯌꯥꯡꯒꯤꯅꯤ ꯍꯥꯏꯕ꯭ꯔꯥ ꯑꯗꯨꯃꯥꯏꯅ ꯍꯥꯏꯕꯅꯦ
ꯍꯣꯏ ꯌꯦꯡꯕꯁꯨ ꯌꯥꯏ
ꯃꯤ ꯌꯥꯝꯃꯗꯤ ꯅꯨꯡꯉꯥꯏꯒꯅꯤ
ꯍꯣꯏ ꯑꯗꯨꯁꯨ ꯌꯥꯏ ꯃꯤ ꯄꯨꯂꯞ ꯑꯩꯈꯣꯏ ꯑꯩ ꯑꯩꯅ ꯂꯥꯛꯄ ꯃꯇꯝꯗꯁꯨ ꯑꯗꯨꯝ ꯈꯣꯏ ꯄꯨꯟꯅ ꯌꯦꯡꯕꯁꯨ ꯌꯥꯏ
ꯂꯦꯞꯇꯣꯞ ꯑꯣ ꯑꯣꯁ ꯅꯪꯒꯤ ꯑꯥ ꯅꯪꯒꯤ ꯑꯥꯏꯄꯦꯠꯗꯣ ꯃꯨꯛ ꯁꯣꯏꯈ꯭ꯔꯦꯀꯣ
ꯍꯣꯏ ꯅꯠꯇꯦ ꯑꯣꯅꯤꯁꯤ ꯃꯥꯁꯒꯤꯁꯨ ꯂꯩ
ꯑꯣ
ꯁꯨꯝ ꯃꯥꯒꯤꯗꯤ ꯃꯥꯒꯤꯗꯤ ꯂꯦꯞꯇꯣꯞ ꯂꯩꯕꯅꯤ
ꯑꯣ ꯖꯦꯡꯉꯣꯟꯅꯁꯨ ꯂꯦꯞꯇꯣꯞ ꯂꯩꯌꯦ ꯍꯥꯏꯌꯦ ꯑꯗꯨ ꯍꯌ‌ꯦꯡ ꯆꯠꯄ ꯑꯗꯨꯒꯤ ꯌꯦꯡꯅꯤꯡꯗꯦ ꯍꯥꯏꯌꯦ
ꯑꯣ ꯑꯁ ꯑꯩꯁꯨ ꯀꯣ ꯂꯥꯛꯄ꯭‌ꯔ‌ꯣ ꯑꯩ ꯂꯥꯛꯄ ꯃꯇꯝ ꯑꯩ ꯃꯐꯝ ꯂꯥꯛꯄ ꯃꯇꯝꯗ ꯑꯩꯒꯤꯁꯨ ꯇꯥꯇꯥꯄ꯭ꯂꯦꯗꯣ
ꯎꯝ
ꯏꯟꯁꯇꯣꯜ ꯇꯧꯔꯒ ꯑꯩꯒꯤ ꯑꯥꯏꯄꯦꯠꯗ ꯊꯝꯕꯅꯦꯕ
ꯎꯝ
ꯍꯦꯛ ꯂꯥꯛꯔꯒ ꯄꯥꯏꯒꯦꯅꯀꯣ ꯑꯁ ꯌꯥꯝ ꯅꯨꯡꯉꯥꯏꯇꯕꯅ ꯍꯧꯖꯤꯛꯐꯥꯎ ꯑꯩ ꯅꯨꯡꯉꯥꯏꯇꯕꯒꯤ ꯑꯗꯨꯝ ꯂꯩꯕ
ꯄꯥꯏ ꯂꯥꯏꯇ꯭ꯔꯦꯅ ꯌꯥꯔꯣꯏꯕ ꯑꯃꯨꯛ ꯑꯁꯦꯝꯕ ꯌꯥꯔꯣꯏꯔꯣ
ꯂꯤꯁꯤꯡ ꯀꯨꯟꯒꯨꯝꯕ ꯆꯪꯅꯤ
ꯏꯁ ꯑꯗꯨꯗꯤ ꯗ‌ꯦꯗ ꯄꯩꯁꯥ ꯈꯔ ꯍꯥꯞꯔꯒ ꯑꯅꯧꯕ ꯂꯥꯎꯕꯅ ꯍꯦꯟꯅ ꯐꯥꯏ
ꯗꯨꯝ ꯇꯥꯔꯦ
ꯊꯥꯒꯤ ꯌꯥꯒꯨꯝꯕꯗꯤ ꯄꯥꯏꯕ꯭ꯔꯥ ꯅꯪꯗꯣ
ꯊꯥꯒꯤ ꯅꯠꯇꯦꯍꯦ ꯊꯥꯗꯤ ꯌꯥꯝ ꯄꯥꯏꯈ꯭ꯔꯦꯍꯦ ꯗꯤꯁꯦꯝꯕꯔ ꯁ꯭ꯋꯥꯏꯗꯒꯤ ꯄꯥꯏꯕꯅ‌ꯦ
ꯎꯝ ꯑꯗꯨꯗꯤ ꯊꯥ ꯇꯔꯨꯛ ꯇꯔꯦꯠꯇꯤ ꯄꯥꯏꯌꯦꯅ
ꯎꯝ ꯑꯗꯨ ꯑꯣꯏꯔꯁꯨ ꯊꯥ ꯅꯍꯥꯟꯗꯒꯤ ꯂꯧꯅꯦꯕ ꯑꯣ ꯅꯍꯥꯟꯒꯤ ꯁꯦꯚꯤꯡ ꯇꯧꯅꯦꯕ ꯃꯔꯨꯞꯁꯨ ꯅꯥꯔꯦ ꯗꯨꯒ ꯀ꯭ꯔꯤꯔꯥ
ꯑꯣ ꯉꯥꯏꯌꯣ ꯅꯪꯒꯤ ꯃꯔꯨꯞꯇꯣ ꯀꯅꯥꯗ ꯄꯤꯊꯣꯛꯈ꯭ꯔꯦ
ꯑꯩ ꯃꯔꯨꯞ ꯌꯥꯎꯗꯔꯤ
ꯀꯔꯤꯒꯤ
ꯃꯤ ꯂꯥꯎꯅꯤꯡꯕ ꯂꯩꯕꯩ ꯗꯨꯝ ꯄꯤꯈ ꯄꯤꯈ꯭ꯔꯕꯅꯤ
ꯑꯥ ꯑꯩꯗꯤ ꯅꯪ ꯏꯟꯇꯔꯦꯁꯇ‌ꯣ ꯄꯤꯅꯤꯡꯕ꯭ꯔꯅ
ꯈꯪꯗꯦ ꯑꯃꯨꯛ ꯑꯥꯏꯄꯦꯠ ꯌꯦꯡꯁꯤꯔꯅ ꯈꯟꯕꯅꯤ ꯈꯔ ꯄꯩꯁꯥ ꯁꯦꯚꯤꯡ ꯇꯧꯔꯒꯀꯣ
ꯈ‌ꯣꯏ ꯏꯃꯥꯗꯣ ꯅꯍꯥꯟ ꯑꯩꯉꯣꯟꯗ ꯀꯣꯜ ꯇꯧꯔꯒ ꯅꯣꯏ ꯃꯔꯨꯞꯀꯨꯝꯕ ꯑꯣ ꯅꯣꯏ ꯃꯔꯨꯞꯀꯨꯝꯕ ꯁꯥꯟꯅꯕ ꯃ ꯅꯃꯥꯟꯅꯕꯤ ꯅꯃꯥꯟꯅꯕꯒꯨꯝꯕ ꯂꯩꯔꯗꯤ ꯍꯥꯏꯕꯤꯔꯑꯣ ꯏꯟꯇꯔꯦꯁꯀꯤ ꯈꯔ ꯂꯧꯒꯦꯅ ꯀꯣꯜ ꯇꯧꯔꯛꯄ ꯑꯗꯨꯒꯤ ꯑꯩ ꯅꯪꯕꯨ ꯅꯨꯡꯁ ꯅꯤꯡꯁꯤꯡꯗꯤ ꯅꯤꯡꯁꯤꯡꯕꯅꯦꯕ ꯑꯗꯣ
ꯑꯁ ꯏꯟꯇ꯭ꯔꯦꯁ ꯍꯩꯅꯤꯡꯕꯁꯨ ꯍꯥꯏꯕꯗꯤ ꯂꯤꯁꯤꯡ ꯇꯔꯥꯒꯨꯝꯕꯒꯤ ꯏꯟꯇ꯭ꯔꯦꯁꯇꯤ ꯌꯥꯝꯗꯦꯕ ꯅꯠꯇ꯭ꯔꯥ꯫ ꯑꯗꯨꯒꯤ ꯑꯩꯁꯨ ꯀ꯭ꯔꯤ ꯇꯧꯁꯤꯔꯥ ꯑꯃ ꯈꯟꯕꯅꯦ꯫
ꯑꯗꯨ ꯑꯣꯏ ꯑꯗꯨ ꯑꯗꯨ ꯑꯍꯣꯏ ꯄꯥꯏꯕ ꯁꯔꯨꯛꯄꯨꯗꯤ ꯏꯟꯇ꯭ꯔꯦꯁꯅ ꯊꯝꯕꯅ ꯑꯗꯨꯝ ꯌꯥ ꯐꯥꯏꯅ ꯍꯣꯏ ꯈꯨꯠꯇ ꯂꯥꯩꯔꯗꯤ ꯑꯁ꯫ ꯈꯪꯗꯕꯤꯗ ꯑꯗꯨꯝ ꯂꯣꯏꯁꯤꯟꯈ꯭ꯔꯅꯤ ꯄꯩꯁꯥꯗꯣ꯫
ꯑꯗꯨꯁꯨ ꯑꯗꯨ ꯏꯟꯇ꯭ꯔꯦꯁꯇꯤ ꯀꯌꯥ-ꯀꯌꯥ ꯂꯥꯎꯕ꯭ꯔꯥ ꯅꯪ ꯍꯥꯡꯗꯕ꯭ꯔꯥ ꯃꯣꯏꯗ꯫
ꯍꯪꯗꯤ ꯍꯪꯗꯦ ꯍꫭꯏ꯫
ꯍꯥꯏꯕꯗꯤ ꯑꯁꯤ ꯑꯁꯤ ꯑꯁꯤꯒꯨꯝꯕ ꯃꯃꯟ ꯐꯥꯎ ꯄꯤꯌꯦ ꯍꯥꯏꯕꯗꯣ꯫ ꯈꯪꯔꯗꯤ ꯐꯥꯑꯦꯕ ꯅꯠꯇ꯭ꯔꯥ꯫
ꯍꯣꯏ ꯆꯥꯔꯖ ꯈꫭꯏꯒꯤꯗꯤ ꯇꯨ ꯄꯥꯔꯁꯦꯟꯗꯒꯤ ꯍꯧꯕ ꯃꯥꯜꯂꯦ ꯑꯗꯣ꯫ ꯑ ꯆꯔꯥꯥꯏꯒꯤꯗꯤ ꯈꯪꯗꯦꯀꯣ꯫ ꯊ꯭ꯔꯤ ꯐꯣꯔꯒꯨꯝꯕ ꯁꯨꯝ ꯑꯗꯨꯝ ꯄꯤꯕ ꯃꯥꯜꯂꯦ꯫ ꯐꯥꯏꯚ ꯀꯨꯝꯕꯗꯤ ꯑ ꯌꯥꯝꯃꯟꯗꯅ ꯃꯤꯁꯤꯡꯁꯦ ꯄꯥꯛ ꯂꯧꯅꯤꯡꯗꯕ ꯃꯥꯜꯂꯦ꯫
ꯎꯝ
ꯐꯥꯏꯚꯇꯤ ꯌꯥꯝꯗꯤ ꯌꯥꯝꯃꯦꯅ꯫
ꯊ꯭ꯔꯤꯒ ꯐꯣꯔꯅ ꯍꯦꯟꯅ ꯆꯠꯅꯕ ꯃꯥꯜꯂꯦ ꯍꯟꯗꯛ꯫ ꯅꯦꯛꯁ ꯏꯌꯔꯒꯨꯝꯕꯗꯤ ꯃꯔꯨꯞ ꯁꯥꯟꯅꯁꯤꯔꯥ ꯈꯪꯗꯦ ꯑꯈꯣꯏꯁꯨ
ꯎꯝ
ꯏꯟꯀꯝꯕꯨ ꯂꯩꯔꯗꯤ ꯈꯔ ꯆꯥꯎꯅ ꯁꯥꯟꯅꯕꯗꯨꯅ ꯍꯦ ꯐꯥꯒꯅꯤ꯫ ꯏꯈꯨꯠꯗ ꯂꯩꯔꯗꯤ ꯗꯨꯝ ꯆꯠꯊꯣꯛꯏꯅꯥ꯫
ꯆꯨꯝꯃꯦ ꯑꯗꯨꯒꯤ ꯑꯗꯨꯒꯤꯗꯤ ꯂꯤꯁꯤꯡ ꯇꯔꯥꯒꯨꯝꯕꯗꯤꯀꯣ
ꯎꯝ
ꯇꯥꯕ꯭ꯔꯥ꯫ ꯍꯜꯂꯣ ꯂꯤꯁꯤꯡ ꯇꯔꯥꯒꯨꯝꯕ ꯂꯥꯛ
ꯇꯥꯗꯕ꯭ꯔꯣ꯫ ꯍꯜꯂꫭ꯫ ꯇꯥꯕ꯭ꯔꯣ꯫
ꯄꯔꯁꯦꯟꯇꯦꯖ ꯂꯧꯕꯗꯣ꯫
ꯇꯥꯕ꯭ꯔꯣ꯫
ꯇꯥꯏꯕ ꯇꯥꯏꯕ꯫
ꯑꯣ ꯅꯪ ꯏꯟꯇꯔꯅꯦꯠ ꯌꯥꯗꯕꯒꯤꯔ ꯅ ꯍꯥꯏꯗꯤ ꯍꯧꯖꯤꯛ꯫ ꯅꯣꯏꯒꯤꯗꯣ ꯂꯤꯁꯤꯡ ꯑꯃ ꯑꯃꯅꯤꯅ꯫ ꯅꯣꯏ ꯁꯅꯥꯕꯗꯣ꯫ ꯅꯦꯛꯁ ꯏꯌꯥꯔꯒꯨꯝꯕ ꯅꫭꯏ ꯈꯪꯅꯕ ꯃꯤ ꯂꯩꯔꯗꯤ ꯑꯩꯕꯨꯁꯨ ꯌꯥꯎꯁꯦꯔꯥ ꯈꯪꯗꯦ꯫ ꯂꯤꯁꯤꯡ ꯑꯃ ꯑꯃꯒꯤ ꯑꯃꯨꯛ ꯁꯥꯟꯅꯗꯣꯏꯔꯥ ꯑꯅꯤ ꯑꯍꯨꯝꯒꯤ ꯁꯥꯟꯅꯒꯗ꯭ꯔ ꯅꯪ꯫ ꯃꯤ ꯈꯪꯅꯕ ꯃꯤ ꯅꯠꯇ꯭ꯔꯗꯤ ꯇꯟꯗꯤ ꯇꯟꯕ꯫
ꯋꯥꯅ ꯇꯧꯔꯒ ꯐꯪꯗ꯭ꯔꯗꯤ ꯏꯃꯥꯟꯅꯕꯤ ꯑꯃꯗꯤ ꯃꯥꯒꯤ ꯃꯔꯨꯞꯀꯤ ꯃꯆꯦꯒ ꯁꯝꯃꯤꯟꯅꯕꯅꯦꯕ ꯃꯔꯨꯞꯗꯣ ꯑꯗꯣ ꯑꯗꯣ ꯃꯆꯦꯗꯨꯅ ꯂꯤꯁꯤꯡ ꯇꯔꯨꯛꯀꯨꯝꯕ ꯋꯥꯠꯂꯤ ꯍꯥꯏꯌꯦ ꯀꯣꯜꯁꯨ ꯄꯥꯏꯈꯠꯇꯕ ꯇꯦꯛꯁꯁꯨ ꯔꯤꯄ꯭ꯂꯥꯏ ꯄꯤꯗꯕ ꯍꯥꯏꯌꯦ꯫ ꯃꯣꯏ ꯃꯔꯨꯞ ꯁꯥꯟꯅꯔꯒ ꯄꯤꯗꯕ ꯋꯥꯅꯤꯗ ꯑꯗꯨꯒꯨꯝꯕꯗꯣ ꯇꯜꯂꯦꯕ